ꯥꯎ ꯇꯥꯕ꯭ꯔꯣ ꯅꯪ ꯏꯔꯨ ꯑꯦꯔꯣꯅꯤꯃ ꯑꯣꯏꯔꯝꯅꯤ ꯇꯔꯁꯨꯣ
ꯅꯠꯇꯦꯗ ꯅꯠꯇꯗ ꯅꯠꯇꯗ ꯀꯩꯅꯣ ꯎꯝ ꯒꯤ ꯌꯦ ꯅꯪꯁꯨ ꯍꯥꯏꯁꯦ ꯅꯨꯄꯤꯈꯣꯏꯗꯤ ꯈꯔ ꯇꯞꯄꯒꯤ꯫ ꯕꯣ ꯌꯦꯡꯕ ꯅꯪꯉꯣꯏꯗ꯭ꯔ ꯁꯨꯝ ꯈꯟꯕꯒꯤ꯫ ꯇꯨ ꯇꯨ ꯇꯨ ꯄꯨꯡ ꯍꯥꯏꯌꯦꯕ ꯃꯤꯅꯤꯠ ꯍꯥꯏꯗꯦꯕ ꯄꯨꯡ ꯍꯥꯏꯔꯛꯄꯒꯤ꯫
ꯁꯨꯃꯥꯏꯅ ꯇꯥꯎꯕꯅꯦ ꯏꯃꯥꯟꯅꯕꯤꯗꯤ ꯑꯁ ꯌꯥꯝ ꯌꯥꯝ ꯁꯥꯎꯕꯅꯦ ꯑꯩ ꯑꯩꯁꯦ ꯌꯥꯝ ꯇꯥꯞꯄ ꯃꯤꯅꯦ ꯑꯗꯨꯒꯤ
ꯑꯁ ꯀꯥꯏ ꯁ ꯇꯞꯄ ꯃꯤ ꯍꯥꯏꯏꯅꯀꯣ
ꯃꯥꯅꯤꯕꯤ ꯆꯖꯕ ꯆ ꯍꯣꯏ ꯖꯔ ꯆꯠꯀꯦ ꯍꯥꯏꯀꯣ ꯍꯥꯟꯅ ꯍꯩꯇ꯭ꯔꯗꯤ ꯌꯥꯔꯣꯏꯅ ꯍꯥꯏꯕꯅꯤ꯫
ꯑꯥ ꯍꯥꯏꯁꯦ ꯑꯗꯨꯝ ꯃꯤꯁꯤꯡꯁꯦ ꯇꯞꯄꯈꯣꯏ ꯂꯩꯗꯅ ꯊꯣꯛꯂꯛꯑ ꯍꯥꯏꯔꯒ ꯁꯨꯝꯊꯣꯛ ꯊꯣꯛꯇꯕ ꯃꯣꯏꯗꯣ ꯑꯁ ꯑꯩꯈꯣꯏꯗ ꯁꯉꯥꯏꯕꯗ ꯑꯩ ꯁꯥꯎꯕꯩꯗꯨꯗꯤ ꯃꯣꯏꯁꯤꯦꯀꯣ ꯅꯪꯁꯨ ꯌꯥꯎꯔꯝꯃꯗ꯭ꯔꯥ ꯈꯪꯁꯤꯀꯣ ꯑꯩꯅ ꯍꯥꯏꯒꯦꯕ ꯁꯤ ꯃꯤꯁꯤ ꯑ ꯑꯩꯒꯤ ꯏꯃꯥꯟꯅꯕꯗꯤ ꯈꯪꯗ꯭ꯔꯦꯕ ꯌꯥꯏꯁ꯭ꯔꯦ ꯑꯗꯨꯝ ꯂꯣꯀꯔꯗ ꯆꯪꯈꯅꯤ ꯃꯥꯏ ꯂꯣꯀꯔꯗ ꯍꯥꯡꯉꯅꯤ꯫
ꯑ ꯍꯣꯏ
ꯃꯥꯅ ꯁꯤꯖꯤꯟꯅꯒꯗꯕ ꯄꯣꯠꯁꯦ ꯂꯣꯏ ꯂꯧꯊꯣꯛꯈꯣ ꯍꯥꯏꯕꯅꯤꯗ ꯑꯩꯅ ꯍꯥꯏꯕꯗꯤ꯫ ꯑꯗꯨ ꯅꯠꯇꯅꯀꯣ ꯑꯃ ꯑꯃꯨꯛ ꯂꯧꯔꯅꯤ ꯑꯃꯨꯛ ꯆꯥꯍꯟꯒꯅꯤ꯫ ꯑꯃ ꯑꯃꯨꯛ ꯆꯪꯉ ꯑꯃꯨꯛ ꯂꯧꯒꯅꯤ ꯑꯗꯨꯃꯥꯏꯅ ꯑ ꯍꯧꯅꯤꯡꯕ ꯑꯗꯤ ꯃꯣꯏ ꯉꯥꯏꯕꯗꯣ ꯉꯥꯏ ꯁꯦꯡꯩꯅ ꯑꯗꯨꯗ ꯑꯩꯗꯤ ꯌꯥꯝ ꯆꯨꯕꯅꯦꯕ ꯑꯗꯨꯒꯤ
ꯑꯦ ꯍꯥ
ꯀꯩ ꯍꯥꯏꯗꯣ ꯊꯨꯕ ꯈꯣꯏꯗꯤ ꯇꯞꯄ ꯃꯣꯏ ꯈꯣꯏꯁꯦ ꯉꯥꯏꯕꯁꯦ ꯌꯥꯝ ꯍꯥꯎꯅꯤꯡꯕꯗꯣ
ꯅꯤ ꯂꯥꯛꯑꯅꯤ ꯍꯥꯏꯔꯒ ꯂꯣꯏꯔꯦ ꯂꯣꯏꯔꯦ ꯍꯥꯏꯔꯒ ꯆꯨꯡꯊꯣꯛ ꯊꯣꯛꯂꯛꯇꯕꯗꯣ
ꯍꯣꯏ ꯌꯥꯎꯔꯝꯒꯅꯤ ꯑꯗꯨ
ꯃꯣꯏꯅ ꯂꯣꯏꯔꯅꯤ ꯂꯣꯏꯔꯅꯤ ꯍꯥꯏꯔꯒ ꯆꯤꯡꯊꯣꯛ ꯊꯣꯛꯂꯛꯄꯗꯤ ꯑꯩ ꯉꯥꯏ ꯉꯝꯅ꯭ꯔꯦ ꯑꯩꯗꯤ ꯑꯗꯨꯝ ꯆꯠꯄꯅꯤ꯫
ꯎꯝ
ꯈꯟꯦ ꯅꯠꯇ꯭ꯔꯒ ꯏꯊꯟꯗ ꯆꯠꯇ ꯌꯥꯗꯗꯤ ꯑꯗꯨꯝ ꯍꯟꯕ
ꯍꯣꯏ ꯃꯥꯅꯕꯤꯁ ꯑꯁ ꯃꯔꯝ ꯃꯔꯥꯛꯄ ꯁꯥꯎꯔꯒ ꯑꯩꯉꯣꯟꯗ ꯇꯥꯏꯕꯅꯤ꯫
ꯎꯝ ꯁꯅꯤ ꯁꯥꯎꯅꯤ ꯃ ꯊꯒ ꯀꯩꯅꯣ ꯇꯧꯍꯧꯕ ꯇꯧꯍꯧꯗꯕ ꯈꯣꯏꯗꯤ ꯎꯝ ꯑꯝ
ꯑꯗꯨꯒ ꯑꯩꯅ ꯅꯣꯛꯄ ꯀꯥꯟꯗ ꯃꯥ ꯑꯃꯕꯣꯛꯀ ꯁꯥꯎꯔꯅꯤ ꯑꯗꯨꯒ ꯆꯠꯇꯅꯤ ꯑꯃꯨꯛꯀ ꯗꯤꯌꯨꯒ ꯌꯥꯝ ꯇꯤꯟꯅꯕ ꯅꯨꯄꯤꯗ ꯈꯪꯕ꯭ꯔꯣ ꯅꯪ
ꯈꯪꯗꯦ꯫
ꯃꯣꯏ ꯑꯅꯤ ꯌꯥꯝ ꯊꯤꯅꯕꯅꯤ꯫
ꯑꯗꯨꯁꯨ ꯍꯥꯟꯅ ꯒ꯭ꯔꯨꯞꯇ ꯌꯥꯝ ꯀꯩꯅꯣ ꯇꯧꯔꯝꯕꯅꯤ ꯍꯧꯖꯤꯛꯀꯥꯟꯗꯨꯗ
ꯍꯣꯏ ꯍꯣꯏ
ꯑꯦ ꯍꯩꯍꯥ
ꯈꯪꯗꯦꯗꯥ
ꯑꯗꯨ ꯅꯪ ꯌꯦꯡꯗ꯭ꯔꯤꯀꯥꯟꯗ ꯏꯔꯨꯗꯣꯏꯔꯕ ꯑꯦ ꯀꯔꯤꯁꯨꯔꯦ꯫
ꯂꯣꯏ ꯂꯣꯏꯕ ꯉꯁꯤꯗꯤ ꯇꯥꯎꯕ ꯇꯥꯔꯦꯅ ꯑꯗꯨꯝ ꯊꯨꯅꯤꯡꯉꯥꯏ ꯇꯥ ꯇꯥꯔꯦꯅ ꯎꯝ
ꯄꯨꯡꯈꯥꯏꯒꯨꯝꯕꯗꯤ ꯂꯩꯗ ꯄꯨꯡꯈꯥꯏꯗꯐꯥꯎ ꯂꯣꯏꯗꯕꯅꯤ ꯅꯪꯁꯨ ꯑꯁ ꯆꯞꯃꯟꯈ꯭ꯔꯦꯗꯔꯣꯏꯁꯦꯡꯅ
ꯐꯤ ꯁꯨꯕꯩꯔꯣꯕ ꯀꯔꯤ ꯇꯧꯕꯩꯔꯣꯕ ꯅꯨꯄꯤꯁꯤꯡ ꯌꯥꯝ ꯇꯄꯩ ꯐꯤ ꯑꯃꯨꯛ ꯄꯦꯔꯅꯤ ꯊ ꯀꯩ ꯁꯨ ꯄꯩ ꯊꯗꯤ ꯌꯥꯝ ꯇ
ꯐꯤ ꯁꯗꯤ ꯈꯪꯅꯤꯦ ꯑꯗꯨꯝ ꯌꯥꯝ ꯊꯦꯡꯕꯅꯦ ꯈꯪꯅꯤꯗ ꯁꯨꯝ ꯅꯨꯡꯇꯤꯒꯤ ꯏꯔꯨꯔꯤꯗꯤ ꯈꯔ ꯐꯥꯏ ꯍꯥꯏꯕꯗꯤ ꯅꯨꯃꯤꯠ ꯑꯃ ꯑꯃꯗꯤ ꯀꯦꯕ ꯂꯩꯌꯦꯦꯗꯅ ꯈꯅꯤ ꯑꯩꯈꯣꯏꯗꯤ ꯑꯩꯈꯣꯏꯒꯤ ꯁꯥꯝꯁꯨ ꯁꯥꯡꯉꯤꯅ
ꯑꯥ ꯑꯥ
ꯑꯗꯨꯅꯦ ꯁꯝꯅꯅꯦ ꯃꯇꯥ ꯌꯥꯝ ꯆꯥꯡꯕꯁꯦ
ꯑꯥ
ꯁꯥꯝꯅꯅꯦ ꯑꯩꯈꯣꯏꯗꯤ ꯁꯥꯝ ꯁꯥꯡꯉꯤꯅ ꯑꯩꯁꯨ ꯁꯝ ꯁꯥꯡꯕꯒꯤꯀꯣ
ꯎꯝ ꯑꯣ ꯁꯝ ꯁꯥꯡꯕꯁꯦ ꯐꯖꯕꯅꯤꯗ ꯑꯩꯗꯤ ꯁꯝ ꯁꯥꯡꯕꯁꯦ ꯌꯥꯝ ꯄꯥꯝꯕ ꯑꯩ
ꯑꯩ ꯑꯩ ꯊꯥꯡꯕ ꯍꯥꯏꯔꯅꯤ ꯌꯥꯝ ꯁꯥꯡꯕ ꯅꯠꯇꯦ ꯐꯠꯇꯦ ꯑꯗꯨꯒ ꯀꯛꯊꯥꯔꯅꯤ ꯑꯃꯨꯛꯀꯥ
ꯎꯝ
ꯑꯩꯗꯤ ꯁꯝꯗꯤ ꯐꯠꯇꯥꯕꯒꯤꯀꯣ
ꯈꯪꯗꯦ ꯑꯩꯗꯤ ꯏꯔꯨꯕꯁꯦ ꯈ꯭ꯋꯥꯏ ꯌꯥꯝꯕꯥꯁꯦ ꯐꯤꯇꯤꯟ ꯇꯨ ꯇ꯭ꯋꯦꯟꯇꯤ ꯑꯗꯨꯒꯨꯝꯕꯥ ꯈꯛꯇꯥꯅꯦ ꯂꯧꯗꯣꯏꯁꯦ ꯐꯤꯇꯤꯟ ꯚꯥꯏ ꯑꯗꯨꯝꯕꯥ ꯍꯥꯏꯅꯨ
ꯍꯣꯏ
ꯑꯗꯨꯒꯥ ꯕꯥꯠꯔꯨꯝꯍꯣꯏꯗꯣ ꯀꯔꯤ ꯍꯥꯏꯗꯨꯅ ꯍꯩꯅꯗꯕ ꯈꯔ ꯃꯣꯠꯄ ꯍꯧꯖꯤꯛꯀꯤ ꯕꯥꯠꯔꯨꯝ
ꯍꯣꯏ
ꯃꯤ ꯃꯤꯌꯥꯝꯅ ꯍꯣꯏ ꯍꯣꯏ ꯃꯤ ꯃꯤꯌꯥꯝꯅ ꯄꯥꯏꯔꯛꯄꯒꯤ ꯑꯣꯏꯔꯝꯅꯤ
ꯃꯤ ꯁꯣꯔ ꯈꯔꯗꯤ ꯌꯥꯝ ꯅꯥꯟꯕ ꯑꯩꯈꯣꯏ ꯂꯩꯕ ꯑꯗꯨ ꯈꯔꯁꯦ ꯌꯥꯝ ꯑꯣꯟꯅ ꯎꯕꯥ ꯂꯩꯕ ꯑꯗꯣ ꯍꯧꯖꯤꯛꯤ ꯑꯩꯈꯣꯏ ꯂꯩ
ꯃꯝ ꯈꯔꯥ ꯃꯝꯃꯕꯥꯀꯣ ꯂꯥꯏꯛ ꯑꯣꯏꯁꯨ ꯈꯔ ꯃꯝꯃꯥ ꯍꯥꯟꯅꯒꯤ ꯐꯣꯂꯣꯔ ꯍꯣꯏꯗꯤ ꯌꯥꯝ ꯉꯥꯜꯂꯒ ꯀꯩꯅꯣ ꯕꯥꯠꯔꯨꯝ ꯈꯣꯏꯗꯣ ꯁꯦꯡꯅ ꯄꯥꯏꯕ ꯅꯨꯡꯉꯥꯏꯕꯅꯤ
ꯃꯣꯏꯁꯨꯨ ꯀꯔꯤ ꯍꯥꯏꯁꯤꯔꯥ ꯂꯣꯏꯔꯀꯥꯟꯗ ꯀꯩ ꯑꯗꯨꯨꯝ ꯁꯦꯡ ꯍꯟꯂꯗꯤ ꯈꯔ ꯐꯥꯕ
ꯑꯁ ꯀꯃꯥꯏꯅ ꯇꯧꯕꯅꯣ ꯈꯪꯗꯦꯀꯣ ꯀꯃꯥꯏꯅ ꯇꯧꯕꯅꯦ ꯃꯤꯁꯤꯡꯁꯤ ꯏꯔꯨꯕ ꯂꯣꯏꯔꯁꯨ ꯕꯥꯠꯔꯨꯝ ꯂꯩꯕꯥꯛꯒꯨꯝꯕ ꯂꯩꯍꯧꯕꯗꯣ ꯀꯃꯥꯏꯅꯅꯣ ꯏꯔꯨꯗꯤ ꯏꯔꯨꯔꯒ ꯂꯩꯕꯥꯛꯐꯥꯎ ꯆꯥꯏꯊꯣꯛꯔꯝꯗꯕꯗꯣ ꯂꯩꯄꯥꯛ ꯃꯌꯥꯝ ꯍꯦꯛ ꯃꯄꯥꯟ ꯊꯣꯛꯑꯒ ꯁꯟꯝꯗꯟꯒꯨꯝꯕꯗ ꯆꯪꯉꯛꯄꯗꯣ ꯂꯩꯕꯥꯛ ꯈꯔꯥ ꯅꯞꯍꯧꯕꯥ ꯈꯣꯏꯗꯣ ꯕꯥꯠꯔꯨꯝꯗ ꯑꯗꯨꯝ ꯇꯥꯛꯍꯧꯕ
ꯑꯩ ꯒ꯭ꯌꯥꯟ ꯇꯥꯏꯅꯦ ꯇꯣꯉꯥꯟ ꯇꯉꯥꯟꯕꯅꯤꯅꯀꯣ
ꯑꯗꯨꯒ ꯑꯃꯨꯛ ꯃꯤꯁꯤꯡꯁꯦ ꯑꯁꯤꯗꯗꯤ ꯀꯩꯍꯥꯏꯁꯤꯔꯥ ꯈꯔꯥ ꯃꯣꯠ ꯑꯁ ꯑꯗꯨꯝ ꯂꯩꯃꯤꯟꯅꯕ ꯑꯈꯣꯏꯗꯣ
ꯍꯣꯏ
ꯃꯤ ꯃꯌꯥꯝ ꯂꯩꯃꯤꯟꯅꯕꯅꯤꯅ ꯃꯐꯝ ꯃꯐꯝ ꯇꯣꯉꯥꯟꯅ ꯇꯣꯉꯥꯟ ꯃꯌꯥꯡ ꯍꯣꯏ ꯀꯩꯀꯩ ꯂꯣꯏ ꯃꯥꯅꯕꯅꯦꯕꯥ
ꯑꯥ
ꯑꯁ ꯃꯤ ꯃꯁꯥ ꯃꯁꯥꯒꯤ ꯕꯥꯠꯔꯨꯝ ꯑꯦꯇꯦꯆ ꯇꯧꯔ ꯄꯤꯔꯝꯅꯤ ꯐꯥꯒꯥꯗꯕꯥ ꯈꯣꯏꯗꯨ
ꯍꯣꯏ ꯑꯁ ꯃꯤ ꯌꯥꯝ ꯄꯥꯏꯅꯔꯗꯤꯀꯣ
ꯎꯝ ꯄꯥꯏ ꯂꯩꯇꯦ ꯇꯥꯟꯗꯤ ꯇꯥꯟꯕꯅꯦ ꯇꯣꯏꯂꯦꯠ ꯈꯣꯏ ꯔꯨꯝꯗꯤ ꯈꯔꯥ ꯐꯥꯔꯤ ꯇꯣꯏꯂꯦꯠ ꯈꯣꯏ ꯆꯪꯕꯥꯗ ꯑꯁ
ꯆꯨꯝꯃꯦ ꯆꯨꯝꯃꯦ ꯑꯗꯨꯝ ꯁꯦꯡꯔꯥꯁꯨ ꯑꯗꯨꯝ ꯁꯦꯡꯉꯥꯒꯥ ꯂꯥꯏꯔꯗꯤ ꯀꯔꯤ ꯍꯥꯏꯁꯤꯔꯥ ꯃꯤ ꯃꯥ ꯈꯛꯇꯥ ꯌꯦꯡꯕꯗꯣ ꯁꯨꯃꯥꯏꯅꯁꯨ ꯇꯥꯎꯋꯦ
ꯊꯦꯡꯅꯕꯗꯤ ꯂꯥꯛꯑꯦꯕ ꯑꯗꯨꯝ ꯅꯨꯡꯇꯤꯒꯤꯀꯣ ꯑꯁ ꯑꯗꯨ ꯈꯪꯦ ꯀꯃꯥꯏꯅ ꯑꯗꯨꯝ ꯃꯣꯠꯇꯤ ꯃꯣꯠꯄ꯭ꯔꯦ ꯍꯧꯖꯤꯛ ꯃꯤ ꯈꯔ ꯌꯥꯟꯕꯩ ꯈꯔ ꯐꯔꯦ ꯑꯗꯨ ꯑꯃꯨꯛ ꯍꯣꯂꯤꯗꯤ ꯂꯣꯏꯔꯒ ꯃꯤ ꯂꯣꯏ ꯂꯥꯛꯑꯗꯤ ꯌꯥꯔꯔꯣꯏ ꯑꯃꯨꯛ
ꯌꯥꯌꯥꯟꯒ ꯇꯥꯔꯦ ꯃꯣꯏꯁꯦ
ꯎ ꯄꯥꯏ ꯂꯩꯆꯦ ꯑꯩ
ꯏꯥꯏ ꯂꯩꯇ꯭ꯔꯦ ꯈꯥꯡꯕ ꯇꯥꯔꯦ
ꯎꯝ ꯂꯣꯏꯔꯤꯕꯈꯩꯁꯦ ꯉꯥꯏꯕ ꯉꯝꯃꯛꯇꯕꯅꯤ ꯑꯁ ꯑꯗꯣ ꯑ ꯑꯗꯨ ꯍꯥꯏꯔ ꯀ ꯉꯁꯤ ꯣꯁꯦ
ꯃꯁꯤꯁꯨꯦꯁ ꯍꯥꯔꯠ ꯑꯗꯨꯝ ꯐꯖꯥ ꯅ ꯌꯦꯡꯁꯤ ꯄ꯭ꯔꯊꯅꯥ ꯇꯧꯔꯒꯀꯣ ꯌꯦꯡꯗꯣꯏꯅꯦ
ꯏꯁꯄꯦꯟꯁꯦ ꯃꯍꯥꯟꯅꯗꯤꯀꯣ ꯏꯁꯄꯦꯟꯁꯦ ꯑꯗꯨꯝ ꯃꯣꯏꯕꯨ ꯉꯝꯗꯤ ꯉꯝꯕꯅꯦꯕ ꯑꯗꯣ ꯉꯁꯤ ꯀꯃꯥꯏꯅ ꯇꯧꯗꯣꯏꯅꯣ ꯈꯪꯗ ꯃꯣꯏ ꯅꯍꯥꯟꯁꯨ ꯑ ꯏꯔꯣ ꯌꯨꯔꯣꯞ ꯐꯥꯏꯅꯦꯜꯗꯔ ꯌꯨꯔꯣꯞ ꯐꯥꯏꯅꯦꯜꯗꯔ ꯃꯣꯏ ꯉꯝꯕꯅꯦꯕ ꯑꯗꯨ ꯑꯗꯨꯃꯥꯏ ꯑꯗꯨꯃꯥꯏꯅꯗꯤ ꯉꯝꯃꯛꯄꯅꯦ ꯉꯁꯤ ꯀꯃꯥꯏꯅ ꯇꯧꯗꯣꯏꯔꯥ ꯈꯪꯒꯦ ꯑꯁ
ꯎꯝ
ꯐꯨꯠꯕꯣꯜꯁꯤꯁꯨ ꯃꯤ ꯃꯤ ꯃꯤꯒꯤ ꯅꯨꯃꯤꯠ ꯂꯩꯕꯅꯤꯅ ꯌꯥꯝ ꯑꯩꯈꯣꯏꯁꯨ ꯑꯗꯨꯝ ꯁꯥꯟꯅꯕꯅꯤ ꯐꯪꯅꯤ ꯁꯥꯔ ꯌꯥꯝ ꯁꯥꯟꯅꯕ ꯅꯨꯡꯉꯥꯏꯕ ꯃꯤꯠꯁꯨ ꯂꯩꯕ ꯑꯗꯨꯒ ꯑꯩꯍꯥꯛꯠ ꯈꯣꯡ ꯈꯨꯠꯀꯤ ꯏꯁꯥꯗꯣ ꯌꯥꯝ ꯄꯪꯉꯒ ꯀꯩꯅꯣ ꯑꯗꯨꯝ ꯁꯣꯏꯕ ꯅꯨꯃꯤꯠꯁꯨ ꯂꯩꯕꯅꯦꯕ ꯑꯗꯨꯃꯥꯏꯅ ꯇ ꯍꯩꯒꯦꯔꯥ ꯍꯩꯔꯣꯏꯗ꯭ꯔꯥ ꯗꯥꯎꯅꯦꯕ ꯎꯝ ꯌꯥꯝ ꯍꯩꯕ ꯃꯤꯗꯣ ꯅꯣꯡꯃ ꯃꯥꯒꯤ ꯁꯥꯟꯅ ꯈꯥꯟ ꯁꯥꯟꯅꯕ ꯅꯨꯡꯉꯥꯏ ꯍꯗꯤ ꯀꯩꯁꯨ ꯇꯧꯗꯅꯕꯣ ꯑꯩꯈꯣꯏꯗꯤ ꯀꯩ ꯍꯥꯏ ꯁꯥ ꯁꯣꯏꯔꯣꯏ ꯁꯦꯡꯉꯁꯨ ꯑꯗꯨꯝ ꯆꯠꯈꯤꯕꯗꯣ ꯑꯗꯨꯃꯥꯏꯅ ꯇꯧꯕꯅꯦꯕ ꯗꯥꯎꯅꯦꯕ ꯐꯨꯠꯕꯣꯜ ꯍꯥꯏꯁꯦ
ꯍꯣꯏ ꯇꯍꯥꯎꯅꯦ ꯍꯥꯏꯌꯦꯕ ꯃꯤꯅ ꯀꯔꯤꯌꯥ ꯆ ꯉꯝꯕ ꯅꯠꯇꯦ ꯌꯥꯗꯥꯎꯟꯅꯤ
ꯌꯥꯝ ꯄꯪꯉꯅꯤꯀꯣ ꯍꯩꯕꯈꯣꯏꯅ ꯉꯝꯕꯤ ꯅꯠꯇ꯭ꯔꯒ ꯃꯤ ꯑꯃ ꯑꯃ ꯁꯨꯝ ꯃꯥꯟꯅꯔꯛꯑꯗꯤꯀꯣ ꯍꯧꯖꯤꯛꯇꯤ ꯈꯔ ꯈꯔ ꯃꯥꯟꯅꯕ ꯇꯤꯡꯅꯦꯕ
ꯎꯝ
ꯑꯗꯨ ꯑꯗꯨꯒꯤ ꯗꯥꯎ ꯀꯩ ꯍꯥꯏꯁꯤꯔꯦ ꯈꯔ ꯐꯖꯅ ꯐꯣꯔꯃꯦꯁꯟ ꯀꯩ ꯍꯥꯏꯁꯤꯔꯦ ꯃꯣꯏ ꯁꯟꯅꯅꯕ ꯍꯧꯕ ꯃꯇꯝꯗ ꯈꯔ ꯑꯦꯗꯚꯥꯟꯇꯦꯖ ꯂꯧꯈꯤꯕꯈꯣꯏꯅ ꯑꯗꯨꯝ ꯀꯩꯅꯣ ꯐꯖꯅ ꯁꯥꯟꯅꯕꯁꯨ ꯌꯥꯏ ꯍꯈꯣꯏ
ꯍ
ꯈꯟ꯭ꯔꯦꯗ
ꯠꯇꯒ ꯃꯁ
ꯑꯁ ꯉꯁꯤꯒꯤꯗꯤ ꯈꯔ ꯐꯔꯤ ꯍꯥꯏꯩꯌꯦꯗ ꯑꯁ
ꯑ ꯌꯥꯏ ꯑꯣ ꯀꯣꯁꯦ ꯐꯁ ꯊ ꯕꯤꯍꯥ
ꯎ
ꯎꯝ
ꯃꯤ ꯈꯔꯗꯔ
ꯋꯥꯔ ꯍꯣꯏ ꯁꯗꯦꯜꯗ ꯍꯧꯖꯤꯛꯁꯦ ꯅꯜꯗꯨꯒꯤ ꯐ꯭ꯔꯦꯟꯁꯤꯡꯗꯤꯀꯣ ꯑꯇꯣꯞꯄꯁꯤꯡꯗꯤ ꯀꯩ ꯍꯥꯏꯁꯤꯔ ꯍꯌꯦꯡꯒꯤ ꯇꯨꯝ ꯃꯣꯏꯒꯤ ꯄꯨꯛꯅꯤꯡ
ꯃꯣꯏ ꯃꯣꯏꯗꯤ
ꯍꯣꯏ ꯍꯣꯏ ꯍꯥꯏꯕꯗꯤ ꯍꯣꯏ ꯁꯨꯝ ꯃꯥꯏꯅ ꯇ꯭ꯔꯣꯜ ꯇꯅꯤꯡꯕ ꯋꯥ ꯃꯌꯥꯝ ꯈꯜꯂꯒ ꯂꯩꯔꯝꯒꯅꯤ ꯃꯣꯏꯗꯣ
ꯑꯗꯨ ꯉꯁꯥꯏꯀꯣ ꯑꯩ ꯈꯪꯅꯕ ꯑꯩꯈꯣꯏ ꯈꯨꯟꯒꯤ ꯀꯩꯅꯣ ꯅꯨꯄꯤꯅꯦꯕ ꯃꯥꯁꯨ ꯑꯁ ꯃꯥꯅ ꯍꯥꯏꯕ ꯑꯩꯅ ꯁꯞꯄꯣꯔꯠ ꯇꯧꯕ ꯇꯤꯝ ꯂꯣꯏ ꯁꯤꯈꯦꯒꯁ ꯍꯌꯦꯡꯗꯤ ꯑꯥꯔꯖꯦꯟꯇꯤꯅꯥ ꯇꯧꯒꯦ ꯍꯥꯏꯔꯛꯄ
ꯑꯗꯨ ꯇꯧꯔꯁꯨ ꯃꯥꯒꯤ ꯄꯨꯛꯅꯤꯡꯗꯒꯤ ꯅꯨꯡꯁꯤꯗ꯭ꯔꯗꯤ ꯑꯗꯨ ꯀꯅꯥꯔꯣꯏꯗꯅ
ꯑ ꯃꯥꯅꯦ ꯅꯣꯛꯇꯤ ꯅꯣꯛꯅꯤꯡꯕꯅꯦ ꯑꯗꯨꯒ ꯑꯥꯏꯁꯣ ꯑꯥꯏꯁꯣ ꯁꯄꯤꯠꯁꯨ ꯃꯥꯅ ꯁꯞꯄꯣꯔꯠ ꯇꯧꯕ ꯇꯤꯝ ꯂꯣꯏ ꯁꯤꯕ ꯑꯥꯔꯖꯦꯟꯇꯤꯅꯥꯒꯤ ꯐꯨꯔꯤꯠ ꯍꯥꯞꯄꯒ ꯂꯦꯞꯄ ꯂꯩꯔꯝꯕꯗꯣ ꯑꯥꯔꯖꯦꯟꯇꯤꯅꯥ ꯁꯄꯣꯠ ꯇꯧ ꯂꯩꯔꯝꯕꯗꯣ
ꯄꯨꯛꯛꯅꯤꯡꯗꯒꯤ ꯍꯣꯏ ꯄꯨꯛꯅꯤꯡꯗ ꯃꯣꯏꯅ ꯀ꯭ꯔꯦ ꯌꯥꯝꯅ ꯅꯨꯡꯁꯤꯗꯨꯗꯤ ꯑꯗꯨ ꯃꯣꯏ ꯃꯋꯥꯗ ꯂꯥꯎꯔꯔꯣꯏꯗꯅ
ꯃꯥꯗꯤ ꯑꯔꯖꯦꯟꯇꯤꯅꯥ ꯐꯨꯔꯤꯠꯀ ꯍꯥꯞꯄꯤꯗꯣ ꯑꯔꯖꯦꯟꯇꯤꯅꯥ ꯄꯣ ꯍꯟꯅꯤꯡꯉꯥꯏꯅ ꯍꯣꯠꯅꯕꯅꯦꯕ ꯃꯥ ꯉꯝꯈꯤꯕꯒꯤ ꯃꯥ ꯃꯅꯥꯎ ꯅꯨꯄꯥꯕꯨ ꯁꯥꯎꯕ ꯇꯥꯏꯅꯕꯗꯣ ꯃꯉꯣꯟꯗ ꯃꯅꯥꯎ ꯅꯨꯄꯥ ꯁꯀ꯭ꯋꯥꯠ ꯍꯣꯏꯗꯒ ꯇꯥꯏꯅꯔꯤ ꯃꯥꯒꯤ ꯁꯥꯎꯕꯗꯨ
ꯄꯥꯏ ꯂꯩꯇꯕꯒꯤꯅꯤ ꯃꯣꯏꯅ ꯁꯥꯎꯕꯗꯣ ꯊꯝꯐꯝ ꯂꯩꯇꯕꯒꯤ
ꯑꯁ ꯅꯣꯛꯅꯤꯡꯉꯦꯗ ꯑꯗꯨ ꯃꯤꯗꯣ
ꯃꯤ ꯇꯣꯉꯥꯟ ꯇꯣꯉꯥꯟꯅꯤꯅ ꯖꯠ ꯖꯥꯠꯅꯤ ꯇꯤꯅꯥꯗꯦ
ꯑꯩꯁꯨ ꯖꯥꯠ ꯖꯠ ꯊꯦꯡꯅꯔꯕꯅꯤ ꯃꯣꯏ ꯅꯣꯏꯗꯤ ꯃꯄꯥꯟꯒ ꯂꯥꯏꯕꯅꯤꯅ ꯌꯥꯝ ꯑꯩꯈꯣꯏ ꯐꯥꯎ ꯁꯨꯃꯥꯏꯅ ꯊꯦꯡꯅꯔꯀꯥꯟꯗ
ꯎꯝ ꯈꯪꯗꯦꯗ ꯃꯥꯅꯔꯝꯒꯅꯤꯗ ꯁꯤꯗ ꯑꯁ
ꯅꯤꯡꯕꯅꯤ ꯃꯤ ꯃꯌꯥꯝꯁꯦ
ꯍꯣꯔꯦꯟꯒꯤ ꯑꯁ ꯌꯦꯡꯅꯤꯡꯕ ꯂꯣꯏꯌꯦ
ꯕꯣꯜꯁꯦ ꯃꯦꯠꯆ ꯑꯍꯨꯝ ꯈꯛꯇ ꯉꯥꯏꯔꯦꯀꯣ
ꯍꯣꯏ ꯍꯣꯏ ꯑꯍꯨꯝ ꯈꯛꯅꯦ ꯁꯤ ꯍꯌꯦꯡ ꯉꯁꯤꯒ ꯍꯌꯦꯡ ꯇꯧꯔꯗꯤ ꯁꯟꯗꯦ ꯁꯟꯗꯦꯗ ꯑꯩꯈꯣꯏꯗꯤ ꯁꯟꯗꯦ ꯇꯥꯔꯦꯗ
ꯎꯝ ꯎꯝ ꯁꯟꯗꯦꯗ ꯇꯧꯔꯗꯤ ꯂꯣꯏꯔꯦ
ꯑꯣ
ꯑꯁ ꯁꯟꯗꯦ ꯍꯦꯛ ꯂꯣꯏꯕꯒ ꯃꯟꯗꯦꯗ ꯀ꯭ꯂꯥꯁ ꯍꯧꯗꯣꯏ
ꯃꯅꯥꯝꯗ ꯅꯥꯝꯔꯒ ꯆꯠꯂꯣ ꯑꯃꯨꯛꯀ ꯇꯨꯝꯅꯤꯡꯕ ꯍꯥꯎꯔꯅꯤ ꯏꯟꯖꯥꯡ ꯍꯥꯎꯇꯕꯗꯗꯨꯅ
ꯇꯨꯝꯕꯒ ꯄꯦꯟꯗꯕꯅꯦ ꯍꯣꯏ ꯍꯧꯔꯅꯤ
ꯇꯜꯂꯦ
ꯕꯣꯔꯤꯡꯒ ꯆꯨꯕ
ꯎꯝ
ꯁꯤ ꯂꯣꯏ ꯂꯣꯏꯔꯗꯤ
ꯑꯣꯔꯦꯝꯇ ꯇꯥꯎꯅꯤꯡꯉꯥꯏꯁꯨ ꯂꯩꯥꯏꯇꯦꯗꯅ
ꯃꯤꯁ ꯇꯧꯗꯣꯔꯦꯍꯦ ꯃꯤꯁꯨ ꯏꯁ
ꯑꯩ ꯃꯇꯝ ꯂꯦꯟꯕ ꯈꯔ ꯅꯨꯡꯉꯥꯏꯔꯝꯕꯅꯤ ꯁꯤꯅ
ꯑꯁ
ꯇꯧꯔꯁꯨ ꯎꯄꯥꯏ ꯂꯩꯇ꯭ꯔꯦ
ꯎꯝ ꯑꯁ ꯎꯄꯥꯏ ꯂꯩꯇ꯭ꯔꯦ ꯊꯕꯛ ꯑꯃꯨꯛ ꯍꯧꯅꯔꯅꯤ ꯑꯥ
ꯁꯨꯃꯥꯏ ꯅꯈꯣꯏ ꯋꯥꯔꯤꯒ ꯁꯅꯥꯔꯒ ꯁꯛ ꯈꯪꯅꯕꯗ ꯑꯣꯏꯅ ꯌꯥꯝ ꯂꯣꯛ ꯅꯤꯡꯉꯦꯀꯣ
ꯁꯛ ꯈꯪꯗ꯭ꯔꯁꯨ ꯋꯥꯔꯤ ꯐꯖꯅ ꯁꯥꯟꯅꯔꯤꯁꯦ